ꯀꯩꯗꯧꯔꯤꯀꯅꯣ
ꯀꯔꯤꯁꯨ ꯇꯧꯗꯦ ꯀꯔꯤꯅꯣ ꯀꯩꯗꯧꯔꯒꯦ ꯀꯩ ꯄꯥꯝꯒꯦ ꯍꯥꯏꯔꯣ ꯍꯥꯏꯔꯣ
ꯍꯥꯏꯌꯨꯗꯤ ꯌꯥꯏꯌꯦ ꯅꯪꯁꯨ
ꯀꯩ ꯄꯥꯝꯅꯤ ꯅꯪ ꯅꯪ ꯄꯥꯝꯃꯦ
ꯈꯔ ꯈꯔ ꯇꯧꯔꯛꯀꯅꯤ ꯑꯩꯗꯤ
ꯅꯪ ꯄꯥꯝꯃꯦ ꯇꯧꯔꯛꯄꯅꯦ ꯀꯩꯅꯣ
ꯑꯩꯁ ꯑꯩꯁ ꯀꯩꯩꯅꯣ ꯅꯪꯅ ꯍꯥꯏꯔꯤꯁꯤꯕꯨ ꯅꯪꯗꯤ ꯑꯩ ꯈꯪꯕ꯭ꯔꯣ ꯑꯦ ꯑꯦ ꯈꯪꯉꯤꯅ ꯅꯪꯗꯤ
ꯃꯃꯥ ꯃꯁꯂꯥꯏꯍꯦ
ꯀꯗꯥꯏ ꯀꯗꯥꯏꯗ ꯀꯗꯥꯏꯗꯒꯤ ꯅꯝꯕꯔ ꯂꯧꯔꯤꯅꯣ ꯀꯅꯥꯅꯣ
ꯑꯁ ꯅꯪꯒꯤ ꯅꯝꯕꯔ ꯊꯤꯕꯗ ꯋꯥꯕꯅ ꯋꯥꯕꯅ ꯉꯁꯥꯏꯗꯩ ꯅꯝꯇꯝꯅꯩꯗꯅꯥ
ꯑꯩꯁ ꯑꯩꯁ ꯅꯪꯁꯦ ꯑꯩ ꯑꯩ ꯑꯩꯒꯤ ꯑꯩꯁꯦ ꯌꯥꯝ ꯄꯥꯝꯕ ꯃꯥꯜꯂꯦꯕꯨ ꯇꯜꯂꯦꯗ ꯑꯩꯗꯤ
ꯑꯁ ꯀꯩꯒꯤ ꯇꯟꯕ꯭ꯔꯣ ꯇꯟꯒꯥꯅꯨꯍꯦ ꯇꯁꯦꯡꯅꯥ ꯑꯩ ꯅꯪ ꯅꯪꯕꯨ ꯅꯨꯡꯁꯤ
ꯑꯩ ꯑꯩꯗꯤ ꯇꯜꯂꯦꯕ ꯃꯤꯅ ꯑꯩꯕꯨ ꯄꯥꯝꯃꯗꯤ ꯇꯜꯂꯦꯕ ꯑꯩꯗꯤ
ꯑꯁ ꯅꯠꯇ꯭ꯔꯒ ꯑꯇꯣꯞꯄ ꯂꯩꯕ ꯖꯥꯠꯂꯣ
ꯑꯁ ꯃꯤ ꯃꯌꯥꯝ ꯂꯩꯅ ꯀꯔꯤꯅꯣ
ꯅꯠꯇꯦ ꯅꯪꯅ ꯄꯥꯝꯕ ꯃꯤ ꯂꯩꯕ꯭ꯔꯣ ꯍꯥꯏꯕꯅꯤꯗ
ꯑꯁ ꯌꯥꯝ ꯂꯩꯌꯦꯗ ꯀꯥꯎꯟꯒ ꯇꯧꯕ ꯉꯝꯗꯦꯗ ꯑꯩꯈꯣꯏꯒꯤꯗꯤ
ꯕꯦꯔꯥꯅꯤꯍꯦ ꯁꯤꯗꯤ ꯑꯩ ꯑꯩꯁꯨ ꯌꯥꯎꯅꯤꯡꯉꯤꯅꯤ ꯅꯪꯒꯤ
ꯌꯥꯎꯔꯁꯤ ꯑꯗ ꯌꯥꯎꯔꯁꯤꯕ
ꯅꯪ ꯅꯪ ꯅꯪ ꯑꯩ ꯏꯕꯤꯔꯒꯦꯀꯣ
ꯎꯝ ꯎꯝ ꯏꯅꯤ ꯁꯤꯔ ꯋꯥꯗ
ꯅꯪ ꯋꯥꯟ ꯊꯥꯎꯖꯟ ꯂꯩꯔ
ꯁꯤ ꯋꯥꯟꯗ ꯍꯥꯏ꯭ꯔ ꯀꯩꯅꯣꯟ ꯎꯟ ꯊ
ꯎꯝ
ꯑꯩꯒꯤꯗꯤ ꯃꯤ ꯌꯥꯝꯃꯦꯕ ꯅꯪꯒꯤ ꯃꯇꯝ ꯂꯩꯇꯦꯕ ꯅꯪꯅ ꯄꯥꯝꯃꯅꯤꯀꯣ ꯉꯥꯏꯕꯤꯒꯦ ꯍꯥꯏꯕꯅꯤꯗ ꯉꯥꯏꯌꯣ ꯍꯥꯏꯕꯅꯤꯗ
ꯕꯦꯔꯥꯅꯦ ꯁꯤꯗꯤ ꯂꯣꯏꯅꯃꯛ ꯕꯨꯛ ꯇꯧꯔꯕꯣ
ꯕꯨꯛꯅꯦ
ꯍꯣꯏ
ꯃꯤꯗꯤ ꯄꯩꯁꯥꯒ ꯄꯤꯅ ꯍꯥꯏꯅꯦ ꯀꯔꯤꯅꯣ
ꯑꯁ ꯑꯩꯁꯨ ꯄꯤꯒꯦ ꯀꯩꯅꯣ
ꯑꯁ ꯑꯩꯁꯦ ꯁ꯭ꯄꯦꯁꯤꯌꯦꯜ ꯁ꯭ꯄꯦꯁꯤꯌꯦꯜ
ꯇꯣꯔꯁꯄꯨ
ꯇꯣꯔꯦꯁ ꯄꯨꯕꯤ ꯅꯠꯇ ꯍꯩ ꯀꯔꯤꯅꯣ
ꯑꯗꯨꯗꯤ ꯀꯥꯏ
ꯑꯩꯁꯦ
ꯎꯝ
ꯏꯁꯄꯦꯁꯦꯜꯅꯤ ꯍꯥꯏꯕ ꯏꯁꯄꯦꯁꯦꯜ ꯏꯁꯇꯣꯔꯦꯁ ꯐꯧꯕꯤ ꯅꯠꯇꯦ ꯁꯇꯣꯔꯦꯁ ꯐꯣꯡꯕꯤ ꯑꯁ ꯇꯣꯡꯉꯥꯜꯂꯦ ꯀꯔꯤꯅꯣ ꯅꯪꯕꯨ ꯈꯪꯗ꯭ꯔꯕ
ꯈꯪꯗꯦꯅꯦ
ꯀꯔꯤꯅꯣꯅꯪ ꯇꯧꯁꯤꯕꯨ
ꯅꯪ ꯁꯤꯕꯨ ꯀꯗꯥꯏꯗꯒꯤꯅꯣ
ꯑꯩꯔꯣ
ꯅꯪꯁꯦ ꯑꯣ ꯑꯗꯨꯗꯒꯤꯔꯣ
ꯑꯣ ꯅꯪꯒꯤ ꯃꯤꯡꯗꯣ ꯀꯩꯅꯣ ꯀꯥꯎꯕ꯭ꯔꯥ
ꯅꯪꯗꯤ
ꯀꯩꯅꯣ ꯀꯩꯅꯣꯗꯣ ꯄꯨꯔꯛꯎ ꯀꯩꯅꯣ ꯀꯩꯅꯣꯗ ꯂꯩꯕꯅꯤ ꯀꯩꯅꯣꯗꯣ
ꯄꯨꯔꯛꯒꯦ ꯄꯨꯔꯛꯒꯦ ꯀꯩꯅꯣꯗꯣ ꯂꯦꯠꯂꯒ ꯂꯩꯕꯣ
ꯍꯣꯏ ꯑꯩ ꯀꯩꯅꯣꯗ ꯂꯦꯞꯄꯒ ꯂꯩꯔꯤꯅꯦ ꯀꯩꯅꯣꯗ ꯉꯥꯏꯔꯤꯅꯤꯀꯣ ꯀꯩꯅꯣꯗꯣ ꯄꯨꯔꯛꯑꯣ ꯑꯩ ꯀꯩꯅꯣ ꯃꯨꯅ ꯂꯦꯞꯄꯕ
ꯉꯥꯏꯔꯝꯃꯣ ꯄꯨꯔꯛꯑꯀꯦ ꯑꯗꯨ
ꯈꯔ ꯊꯨꯔꯣ
ꯊꯣꯡꯉꯦ ꯊꯣꯡꯉꯦ ꯉꯥꯏꯕ ꯉꯝꯗ꯭ꯔꯣ
ꯑꯁ ꯑꯩ ꯃꯤꯁꯦ
ꯎꯝ
ꯂꯥꯏꯟ ꯂꯦꯞ ꯄꯤꯅꯦ ꯀꯔꯤꯅꯣ
ꯅꯨꯡꯇꯪꯒꯤ ꯅꯨꯡꯉꯥꯏꯔꯤꯁꯦ ꯀꯩꯅꯣ
ꯥꯇꯌꯨꯞ ꯂꯥꯏꯠꯅꯦ
ꯇꯟ ꯂꯩ ꯕꯤꯌꯎꯗꯥ
ꯀꯩ ꯍꯥꯏꯕꯅꯣ
ꯅꯇꯪꯗꯤ ꯉꯥꯏꯌꯣ ꯍꯥꯏꯕ
ꯑꯁ ꯉꯥꯏꯕꯒ ꯍꯩꯕꯤꯔ ꯑꯩꯗꯤ
ꯇꯥꯛꯏꯁꯤ ꯉꯥꯏꯕꯗꯤ ꯃꯐꯝ ꯑꯃꯗ ꯃꯠꯒꯔꯥ ꯐꯝꯒꯔ ꯑꯗꯣ ꯉꯥꯏꯌꯨ ꯍꯥꯏꯕꯅꯤ ꯆ ꯍꯤꯆꯥꯡ ꯆꯥꯔꯒꯦ
ꯑꯩꯕꯨ ꯆꯥꯛ ꯄ ꯆꯥꯛ ꯐꯥꯎ ꯆꯥꯅꯤꯡꯉꯥꯏ ꯃꯇꯝ ꯂꯩꯇꯦꯗ
ꯑꯁ ꯌꯥꯝ ꯊꯕꯛ ꯇꯧꯕ ꯃꯥꯜꯂꯦꯗ ꯌꯥꯝ ꯆꯤꯟꯕ ꯃꯥꯜꯂꯦꯗ
ꯑꯩꯁꯦ ꯑꯁ ꯃꯇꯝꯒ ꯂꯩꯇꯦꯔ
ꯀꯩ ꯍꯟꯖꯥꯡ ꯊꯣꯡꯉꯒꯦ ꯑꯗꯨꯗꯤ
ꯑꯩꯈꯣꯏꯔꯣ ꯑꯣꯁꯥꯅꯤ ꯉꯥꯅꯤ ꯌꯦꯅꯤ ꯕꯐꯦꯂꯣꯅꯤ ꯁ ꯉꯨꯃꯜ ꯂꯩꯊ
ꯍꯕ ꯉꯅꯥꯥꯛꯛꯇ ꯑꯩꯁꯨ ꯂꯥꯛꯀꯦ ꯌꯥꯎꯒꯦ
ꯌꯥꯝꯃꯤꯅ ꯑꯩꯈꯣꯏꯒꯤꯗꯤ ꯀꯔꯤꯅꯣ
ꯑꯗꯨꯁꯨ ꯆꯥꯡꯒꯦ
ꯎꯝ
ꯅꯨꯡꯉꯥꯏꯕ꯭ꯔꯣ ꯑꯇꯣꯞꯄꯁꯤꯡꯗꯤ
ꯅꯨꯡꯉꯥꯏꯦ ꯅꯨꯡꯉꯥꯏꯌꯦ ꯅꯨꯡꯉꯥꯏꯔꯦ ꯅꯨꯡꯉꯥꯏꯔꯦ
ꯃꯅꯨꯡꯉꯥꯏꯕꯗꯅꯤ
ꯉꯅꯨꯡꯉꯥꯏꯌꯦ
ꯀꯥꯥꯟꯁꯤꯛ ꯗ꯭ꯔꯣ ꯅꯉꯣꯟꯗ
ꯀꯥꯡꯗꯤ ꯂꯩꯇꯦ
ꯐꯅ ꯑꯗꯨꯗꯤ ꯃꯤꯁꯤꯡꯗꯤ ꯀꯥꯡ ꯆꯤꯛꯑꯦ ꯀꯥꯡ ꯆꯤꯄ ꯀꯥꯡ ꯆꯤꯛꯏ ꯉꯥꯛꯇ ꯑꯩꯅ ꯑ ꯉꯥꯡꯕꯁꯤꯡꯗꯣ ꯀꯥꯡꯁꯤꯗ ꯅꯠꯇ ꯅꯣꯡꯖꯨꯕ꯭ꯔꯣ ꯅꯣꯡ ꯆꯨꯗ꯭ꯔꯣ
ꯑꯥ
ꯂꯪ ꯆꯨꯕ꯭ꯔꯣ
ꯑꯁ ꯅꯣꯡꯒ ꯈꯪꯗꯔ ꯑꯩꯈꯣꯏꯗꯤ ꯀꯔꯤꯅꯣ ꯅꯣꯡ ꯍꯥꯏꯕꯕꯨ ꯀꯔꯤꯅꯣ
ꯎꯝ ꯐꯔꯁ ꯆ ꯑꯗꯨ ꯅꯣꯡ ꯍꯥꯏꯔꯁꯦ ꯀꯩꯅꯣ ꯍꯥꯏꯕ
ꯅꯣꯡ ꯍꯥꯏꯁꯦ ꯑꯩ ꯈꯪꯗꯔꯦꯅꯦ
ꯑꯁ ꯅꯣꯡ ꯍꯥꯏꯔꯗꯤ ꯊꯛꯇꯅ ꯇꯥꯑꯝꯅꯦ ꯀꯩꯅꯣ ꯏꯁꯤꯡꯒꯨꯝꯕ
ꯌꯥꯁꯨ ꯌꯥꯏ ꯑꯩꯗꯤ ꯈꯪꯍꯧꯗ꯭ꯔꯦ ꯑꯗꯨꯒꯨꯝꯕꯗꯤ
ꯅꯨꯡꯁꯥꯗꯤ ꯈꯪꯕꯗꯨꯗꯤ
ꯅꯨꯡꯁꯥ ꯅꯨꯡꯁꯥ ꯍꯥꯏꯗꯤ ꯐ꯭ꯔꯤꯖꯇ ꯊꯝꯕꯗꯔꯣ
ꯅꯠꯇ ꯍꯦ ꯁꯍꯥꯏꯔ ꯑꯗꯨꯗꯤ ꯑꯥꯏꯁ ꯀ꯭ꯔꯤꯝꯅꯦ ꯀꯩꯅꯣ
ꯑꯥꯏꯁ ꯑꯥꯏꯁ ꯀ꯭ꯔꯤꯝꯗ ꯏꯁꯤꯡꯅꯤ ꯀꯔꯤꯅꯣ ꯊꯛꯅꯕꯅꯦ
ꯑꯗꯨ ꯅ ꯁꯥꯅꯠꯇꯗꯅ
ꯎꯝ
ꯑꯥꯏꯁ ꯀ꯭ꯔꯤꯝꯅꯤ ꯏꯁꯤꯡ ꯏꯁꯤꯡ ꯁꯔꯨꯛ
ꯅꯪꯅ ꯆꯤꯟ ꯌꯥꯝ ꯀꯜꯂꯦ ꯇꯜꯂꯦ ꯔ ꯂꯥꯏꯗꯦꯗ
ꯀꯩꯅꯦ
ꯂꯩꯌꯨ ꯍꯣꯏ ꯀꯩꯅꯣ ꯕꯤꯠ ꯌꯥꯎꯔꯗꯤ ꯅꯨꯡꯉꯥꯏꯇꯍꯦ ꯕꯤꯠ ꯌꯥꯎꯕꯗ ꯅꯨꯡꯉꯥꯏꯕꯅꯦ
ꯕꯤ ꯇꯦꯛꯑꯗ ꯅꯪ ꯅꯪ ꯀ ꯇꯧꯔꯛꯄꯁꯦ
ꯃꯥꯡ ꯇꯧꯅ
ꯅꯣꯏꯕꯨ ꯀꯩ ꯀꯩ ꯌꯦꯟꯁꯥꯡ ꯆꯥꯟꯅꯔꯒꯦ
ꯁꯧꯔꯤꯖ ꯑꯩꯀꯣ
ꯀꯩ ꯍꯥꯏꯕꯅꯣ
ꯁꯥꯎꯒ꯭ꯔꯤꯖꯥꯏꯌꯦ ꯁꯥꯎꯒꯔꯤ
ꯑꯣ ꯅꯪꯅꯦꯀꯣ ꯁꯧꯒꯔꯤ ꯃꯥꯜꯂꯦ ꯍꯥꯏꯕꯗꯣ
ꯍꯣꯏ ꯑꯩꯅꯦ ꯀꯥꯏꯅ
ꯑꯣ ꯑꯩꯉꯣꯟꯗꯀꯣ ꯃꯤ ꯑꯃꯅꯀꯣ
ꯎꯝ
ꯅꯨꯄꯤ ꯑꯃ ꯆꯧꯔꯤ ꯑꯃ ꯑꯃ ꯂꯩꯌꯦ ꯍꯥꯏꯌꯦ ꯑꯣ ꯅꯪ ꯑꯣꯏꯔꯦ ꯑꯁ ꯑꯩꯗꯤ ꯀꯅꯥꯅꯣ ꯈꯜꯂꯤꯉꯤꯅꯦ ꯑꯗꯨꯕꯨ ꯅꯪ ꯑꯣꯏꯔꯝꯃꯦ ꯑꯩ ꯀꯃꯥꯏꯅ ꯈꯪꯗꯣꯏꯅꯣ
ꯌꯦꯅꯤ ꯌꯦ ꯀꯥꯟꯣ ꯑꯃꯃꯨꯗ ꯑꯣ ꯁꯥꯎꯒꯔꯤ ꯃꯥꯥꯟꯕ ꯇꯟꯕ ꯍꯧꯔꯦ ꯑꯗꯨꯒꯤ ꯑꯃꯨꯛ ꯗꯥ ꯑꯣꯟꯈ꯭ꯔꯦ
ꯎꯝ ꯅꯪ ꯑꯗꯨ ꯅꯨꯄꯥ ꯑꯃꯗ ꯇꯧꯗ꯭ꯔꯣ
ꯇꯧꯋꯦ ꯇꯧꯋꯦ
ꯇꯧꯋꯦ ꯌꯥꯔ ꯇꯧꯋꯦ
ꯈꯪꯗꯦ
ꯑꯁ ꯃꯉꯣꯟꯗ ꯀꯩꯅꯣ ꯇꯧꯕ ꯌꯥꯗ꯭ꯔꯣ ꯅꯪꯒꯤ
ꯌꯥꯕꯅꯦ ꯉꯁꯥꯏꯒꯤ ꯑꯁ ꯀꯩ ꯀꯩꯅꯣ ꯒ꯭ꯌꯥꯟ ꯇꯥꯔꯕꯅꯤ ꯑꯗꯨꯒꯤ ꯇꯧꯗꯕꯅꯤ ꯅꯪꯗꯤ ꯑꯁ ꯑꯩ ꯏꯁꯇꯦꯇꯁꯇ ꯁꯇꯦꯇꯁꯇ ꯀꯩꯅꯣ ꯎꯗꯣꯔꯁꯦ ꯇꯁꯇ ꯌꯥꯝ ꯄꯥꯡꯉꯤ ꯅꯪꯁꯨ
ꯑꯗꯨ ꯉꯥꯏꯔꯤꯅꯦꯅꯦ ꯑꯩꯁꯨ ꯍꯥꯏꯒꯦ ꯇꯧꯕꯅꯦ ꯑꯗꯨ
ꯑꯣ ꯍꯥꯏꯌꯧ ꯍꯥꯏ
ꯑꯗꯨ ꯅꯨꯄꯥꯗꯨꯅ ꯑꯩꯁꯨ ꯍꯥꯏꯒꯦ ꯇꯧꯕꯅꯤ
ꯍꯥꯏꯌꯨ ꯗꯅ ꯑꯁꯤ ꯋꯥꯕ ꯍꯧ
ꯌꯥꯝ ꯐꯔꯦꯅꯦ
ꯅꯨꯡꯉꯥꯏ ꯑꯗꯨꯁꯨ
ꯋꯥꯁꯨ ꯉꯥꯅꯤꯉꯥꯏ ꯂꯩꯇꯦꯗ ꯉꯥꯡꯃꯜꯂꯗꯤ
ꯅꯨꯡꯉꯥꯏꯌꯦ ꯃꯉꯣꯟꯗꯁꯨ
ꯀꯔꯤ ꯀꯔꯤꯅꯣ ꯀꯔꯤ ꯀꯔꯤꯅꯣ
ꯍꯌꯦꯡ ꯍꯌꯦꯡ ꯀꯔꯥꯏ ꯆꯠꯗꯣꯏꯅꯣ
ꯇꯧꯔꯛꯄ꯭ꯔꯣ
ꯑꫭ
ꯅꯪꯅ ꯀꯧꯔꯛꯄꯅꯦꯀꯣ
ꯎꯝ ꯅꯪ ꯅꯅꯦ
ꯑꯩꯁꯦ ꯀꯔꯤꯅꯣ ꯒꯌꯥꯟꯃꯦꯟ ꯇꯥꯗ꯭ꯔꯦ
ꯍꯩꯌ‌ꯦꯡ ꯀꯗꯥꯏ ꯆꯠꯇ‌ꯣꯏꯅꯣ
ꯍꯨꯝ
ꯍꯌꯦꯡ ꯀꯗꯥꯏ ꯆꯠꯇꯣꯏꯅꯣ
ꯀꯩꯁꯨ ꯆꯠꯂꯣꯏꯗ ꯂꯩꯒꯅꯤ
ꯐꯃꯨꯡ ꯐꯃꯨꯡꯅ ꯐꯃꯨꯡꯗꯔꯣ ꯅꯠꯇ꯭ꯔꯒ ꯀꯗꯥꯏꯗ
ꯌꯨꯝꯗ ꯌꯨꯝꯗ ꯂꯩꯗ꯭ꯔꯗꯤ ꯃꯄꯥꯟꯗ ꯂꯩꯌꯨ ꯍꯥꯏꯕ꯭ꯔꫭ
ꯌꯨꯝꯗ ꯍꯥꯔꯗꯤ ꯂꯩꯗꯅ
ꯃꯄꯥꯟꯗ ꯂꯩꯒꯦ ꯅꯨꯡꯗꯥꯡ ꯅꯨꯡ ꯅꯨꯡꯁꯥ ꯃꯔꯛꯇ
ꯍꯣꯏꯅꯦ ꯑꯗꯨ ꯅꯪ ꯅꯪꯉꯣꯟꯗ ꯄꯥꯛꯅꯔꯦ ꯑꯗꯨ
ꯎꯝ
ꯍꯌꯦꯡꯁꯨ ꯁꯨꯃꯥꯏꯅ ꯇꯧꯋꯀꯣ ꯅꯨꯡꯁꯥ ꯃꯔꯛꯇ ꯂꯦꯞꯂꯒ ꯂꯩꯌꯨ ꯅꯪ ꯃꯨꯕꯩ ꯍꯥꯏꯗꯥꯏ ꯈꯔ ꯉꯥꯎꯒꯅꯦꯕ ꯅꯨꯡꯁꯥꯃꯔꯛ
ꯑꯩꯌꯦ ꯑꯩꯌꯦ ꯑꯩꯌꯦ